ꯑꯗꯕꯣ
ꯇꯥꯖꯅꯤ
ꯅꯈꯣꯟ ꯅꯋꯥ ꯈꯤꯇꯪ ꯂꯦꯡꯕ ꯈꯣꯠꯄꯒꯤ ꯈꯔ ꯊꯥꯒꯠꯀꯅꯤ ꯅꯨꯡꯗꯥꯡ ꯑꯣꯏꯕꯅꯤꯅ ꯑꯗꯨ ꯃꯔꯨꯞ ꯑ ꯃꯔꯨꯞꯀ ꯅꯥꯍ ꯑꯃꯨꯛ ꯍꯥꯏꯅꯒꯤꯗꯣ ꯑꯈꯣꯏꯒꯤ ꯐꯨꯡꯒꯥ ꯋꯥꯔꯤꯒꯤ ꯃꯇꯥꯡꯗ ꯑꯗꯨꯒꯤ ꯃꯇꯥꯡꯗ ꯃꯔꯨꯞꯀꯤ ꯁꯨꯝ ꯐꯖꯔꯛꯄꯅꯤ ꯃꯔꯨꯞꯀꯤ ꯅꯣꯛꯅꯤꯡꯕ ꯋꯥꯔꯤꯒ ꯂꯩꯔꯒꯗꯤ ꯍꯥꯏꯐꯦꯠꯇꯪ ꯇꯥꯍꯟꯕꯤꯔꯣꯛ ꯑꯩꯁꯦ ꯋꯥꯈꯜ ꯌꯥꯝ ꯅꯨꯡꯉꯥꯏꯖꯗꯕ ꯍꯥꯏꯇꯥꯔꯦ ꯀꯅꯥꯒꯨꯝꯕ ꯁꯨꯝ ꯀꯅꯥꯒꯨꯝꯕꯤ ꯑꯃ ꯁꯨꯝ ꯅꯤꯡꯖꯪ ꯑꯅꯝꯕꯅ ꯃꯣꯠꯔꯒ ꯊꯃꯣꯏ ꯑꯁꯤ ꯑꯗꯨꯛꯀꯤ ꯃꯇꯤꯛ ꯄꯦꯊꯔꯦ ꯑꯗꯨꯅ ꯃꯔꯨꯞꯀꯤ ꯅꯣꯠꯅꯤꯡꯕ ꯋꯥꯔꯤ ꯈ ꯊꯝꯕꯤꯔꯒ ꯑꯩꯁꯤ ꯄꯣꯊꯥꯕ ꯌꯥꯕ꯭ꯔꯥ ꯌꯦꯡꯒꯦ
ꯑ ꯀꯔꯤꯁꯨ ꯈꯪꯕꯤꯒꯅꯣ ꯅꯨꯡꯉꯥꯏꯇꯕ ꯍꯥꯏꯕꯁꯤꯗꯤ ꯑꯩꯈꯣꯏꯒꯤ ꯏꯄꯥꯟ ꯁꯣꯟꯕꯗ ꯌꯥꯎꯈ꯭ꯔꯕꯅꯤ ꯍ ꯏꯅꯤꯄꯥꯟ ꯁꯣꯟꯕꯗ ꯍꯥꯏꯔꯒ ꯃꯤꯗꯤ ꯂꯥꯏꯔꯤꯛꯀꯨꯝꯕ ꯄꯩꯁꯥꯒꯨꯝꯕ ꯈꯟꯅꯩ ꯍꯥꯏ ꯑꯗꯨꯕꯨ ꯑꯈꯣꯏꯗꯤ ꯈꯪꯗꯦ ꯃꯤꯅ ꯊꯝꯅꯗꯕ ꯑꯈꯣꯏꯒꯤ ꯑꯀꯥꯏꯕ ꯅꯨꯡꯖꯦꯟꯒꯨꯝꯕ ꯅꯠꯇ꯭ꯔꯒ ꯑꯀꯥꯏꯕ ꯅꯨꯡꯒꯨꯝꯕ ꯑꯃ ꯈꯨꯜꯂꯨꯔꯦ ꯍꯥꯏꯅꯁꯨ ꯇꯖꯩ ꯑ ꯈꯨꯜꯂꯝꯒꯗꯕꯁꯨ ꯃꯥꯜꯂꯤ ꯅꯠꯇ꯭ꯔꯒꯅ ꯑꯈꯣꯏ ꯍꯣꯏ ꯂꯥꯏꯔꯤꯛ ꯀꯨꯝꯕ ꯄꯥꯏꯕꯤꯔꯝꯕ ꯌꯥꯏ
ꯑ ꯑꯗꯨꯒ ꯂꯥꯏꯔꯤꯛꯇꯣ ꯄꯥꯏꯒꯦꯅ ꯄꯥꯏꯕꯗꯤ ꯑꯣꯏꯔꯝꯗꯧ ꯃꯥꯟꯗꯦ ꯑꯩꯁꯨ ꯑ ꯀꯔꯤ ꯄꯥꯏꯒꯦ ꯍꯥꯏꯕꯗꯨ ꯀꯥꯎꯈ꯭ꯔꯦ ꯄꯩꯁꯥꯒꯨꯝꯕ ꯑꯃꯗꯤ ꯄꯥꯏ ꯍꯥꯏ ꯑꯗꯨ ꯄꯩꯁꯥꯗꯣ ꯄꯥꯏꯅꯤꯗꯅ ꯄꯥꯏꯒꯤꯕꯗꯤ ꯑꯣꯏꯔꯝꯗꯧ ꯃꯥꯟꯗꯦ ꯑꯩ ꯍꯥꯏꯖꯔꯛꯀꯦ ꯄꯩꯁꯥꯗꯨꯒꯤ ꯃꯊꯛ ꯑ ꯃꯔꯨꯞ ꯇꯥꯕꯤꯕ꯭ꯔ
ꯑ ꯇꯥꯏ ꯇꯥꯏ
ꯑ ꯄꯩꯁꯥꯗꯨꯒꯤ ꯃꯊꯛꯇ ꯀꯔꯤꯒꯨꯝꯕ ꯅꯨꯡ ꯑꯀꯥꯏꯕ ꯅꯠꯇ꯭ꯔꯒ ꯅꯨꯡ ꯃꯆꯦꯠ ꯑꯀꯥꯏꯕꯒꯨꯝꯕ ꯅꯠꯇ꯭ꯔꯒ ꯂꯤꯛꯂꯤ ꯃꯆꯦꯠ ꯑꯀꯥꯏꯕꯒꯨꯝꯕ ꯌꯥꯎꯝꯒꯗꯕ ꯃꯥꯜꯂꯦ ꯑꯥ ꯂꯥꯏꯔꯤꯛꯇꯨꯒꯤ ꯃꯊꯛꯇ ꯑꯗꯨꯅꯁꯨ ꯑꯣꯢꯕ ꯌꯥꯏ ꯈꯣꯏꯅ ꯇꯧꯔꯤꯕꯁꯤ ꯀꯩꯁꯨ ꯈꯟꯕꯤꯌꯨ ꯅꯣꯡ
ꯑꯗꯨ ꯃꯔꯨꯞ ꯉꯥꯡꯉꯤꯕꯁꯤꯡꯗꯨ ꯂꯧꯁꯤꯟꯕꯗ ꯑꯩꯗꯤ ꯒ꯭ꯌꯥꯟ ꯃꯦꯟ ꯇꯥꯍꯧꯗ꯭ꯔꯦ ꯑꯗꯨ ꯃꯔꯨꯞꯀꯤ ꯑꯥ ꯂꯧꯅꯤꯡꯕ ꯋꯥꯔꯤ ꯑꯇꯣꯞꯄ ꯂꯩꯇꯕ꯭ꯔꯥ ꯀꯔꯤ ꯀꯔꯤ ꯀꯃꯥꯏꯅ ꯇꯧꯏ ꯑꯩ ꯑꯣꯏꯅ ꯂꯤꯖꯔꯛꯑꯣ ꯍꯥꯏꯕ꯭ꯔꯥ
ꯃꯔꯨꯞꯅ ꯂꯤꯕꯤꯔꯛꯑꯁꯨ ꯌꯥꯏ ꯑꯩꯁꯦ ꯂꯥꯏ ꯑꯁꯤꯒꯤ ꯌꯥꯝꯅ ꯃꯔꯨ ꯑꯣꯏꯕ ꯇꯥꯡꯀꯛꯁꯤꯡ ꯌꯧꯁꯤꯜꯂꯛꯄꯅ ꯃꯔꯝ ꯑꯣꯏꯔꯒ ꯍꯥꯏꯗꯤ ꯍꯥꯏꯗꯤ ꯂꯥꯏ ꯌꯦꯡꯕꯒꯤ ꯃꯇꯥꯡꯗ ꯈꯤꯇꯪ ꯂꯥꯛꯆꯒꯦ ꯂꯥꯏ ꯌꯦꯛꯄꯗ ꯃꯔꯨꯑꯣꯏꯕ ꯇꯥꯡꯀꯛꯁꯦ ꯑꯩꯈꯣꯏꯒꯤ ꯑꯥꯎꯠꯂꯥꯏꯟ ꯌꯦꯛꯄꯁꯤꯅꯦ ꯑꯣꯟꯂꯥꯏꯟ ꯌꯣꯛꯄꯁꯤꯗ ꯑꯩꯈꯣꯏ ꯍꯣꯏ ꯈꯔ ꯑꯃꯅ ꯍꯥꯏ ꯑꯣꯟꯂꯥꯏꯟꯁꯤ ꯈꯥꯖꯤꯛ ꯈꯛꯇ ꯌꯦꯛꯒ ꯍꯥꯏꯗꯤ ꯀꯥꯕꯛ ꯀꯥꯕꯛ ꯌꯦꯛꯑꯒ ꯑꯗꯨꯝ ꯌꯦꯛꯄ ꯌꯥꯕꯅꯦꯕ ꯑꯗꯣ ꯑꯩꯒꯤ ꯑꯣꯏꯕ ꯋꯥꯈꯜꯗꯗꯤ ꯑꯥꯎꯠꯂꯥꯏꯟ ꯌꯦꯛꯄꯗ ꯑꯩꯈꯣꯏꯒꯤ ꯑꯩꯒꯤ ꯑꯣꯏꯕꯗꯤ ꯃꯨꯟꯅ ꯌꯦꯛꯍꯧꯗ꯭ꯔꯒꯗꯤ ꯑꯟꯂꯥꯏꯟꯗꯒꯤ ꯇꯥꯔꯛꯄꯅꯤꯅ ꯍꯥꯏꯗꯤ ꯃꯄꯥꯟ ꯊꯣꯡꯒꯤ ꯁꯛꯇꯝꯁꯤ ꯃꯨꯟꯅ ꯌꯧꯍꯧꯗ꯭ꯔꯒꯗꯤ ꯑꯩꯅ ꯍꯣꯔꯦꯟ ꯃꯆꯨ ꯊꯥꯖꯔꯛꯄ ꯃꯇꯝꯗ ꯇꯥꯕꯗ ꯑꯋꯥꯕ ꯑꯃ ꯑꯣꯏꯌꯦ ꯑꯩꯒꯤ ꯑꯣꯏꯕꯅꯤ ꯂꯥꯏ ꯌꯦꯡꯕ ꯑꯃꯒ ꯑꯃꯒ ꯃꯥꯟꯅꯗꯦ ꯑꯩꯒꯤ ꯋꯥꯈꯜ ꯑꯩꯗꯤ ꯉꯝꯕꯗꯤ ꯉꯝꯒꯅꯤ ꯑꯩꯁꯨ ꯉꯝꯒꯅꯤ ꯃꯣꯏꯅ ꯇꯧꯅꯔꯤꯕ ꯑꯗꯨꯕꯨ ꯃꯤ ꯑꯃꯒꯤ ꯋꯥꯈꯜꯂꯣꯟꯗ ꯂꯩꯈꯤꯕ ꯄꯣꯠꯇꯨꯗꯤ ꯑꯗꯨꯝ ꯍꯣꯡꯕ ꯌꯥꯗꯕꯅꯤꯅ ꯑꯩꯁꯨ ꯁꯤꯒꯤ ꯋꯥꯈꯜꯂꯣꯟꯗ ꯂꯩꯖꯕꯅꯤꯅ ꯉꯝꯖꯗꯕ ꯑꯗꯨꯅ ꯃꯇꯥꯡꯁꯤꯗ ꯈꯤꯇꯪ ꯂꯨꯕ ꯇꯥꯟꯖ ꯌꯥꯎꯔꯛꯄ ꯂꯩꯌꯦ ꯐꯣꯏ ꯆꯒꯥꯥ ꯑꯣꯏꯖꯅꯤꯁꯨꯠ ꯂꯩ ꯃꯁꯤꯗꯤ ꯑꯩꯅ ꯌꯦꯡꯢꯁꯤꯅ ꯅꯨꯄꯥꯒꯤ ꯑꯣꯏꯕ ꯇꯥꯔꯒꯗꯤ ꯖꯣꯕ ꯖꯣꯕ ꯌꯦꯛꯄ ꯃꯇꯝꯗ ꯑꯗꯨꯝ ꯇꯥꯕ ꯉꯝꯒꯅꯤ ꯑꯗꯨꯗ ꯑꯩꯅ ꯌꯦꯛꯕꯁꯤ ꯅꯨꯄꯤꯒꯤ ꯈꯨꯠ ꯑꯣꯏꯕꯅ ꯄꯤꯛꯇꯛ ꯆꯦꯡꯇꯛ ꯍꯥꯏꯗꯤ ꯃꯥꯒꯤ ꯃꯐꯝꯁꯤ ꯆꯥꯅ ꯆꯥꯅ ꯊꯝꯗ꯭ꯔꯒꯗꯤ ꯌꯥꯝꯅ ꯐꯖꯗꯕ ꯑꯃ ꯂꯥꯛꯀꯗꯧꯕ ꯑꯗꯨꯅ ꯃꯑꯣꯡ ꯇꯧꯖꯕꯅꯤ ꯃꯈꯥ ꯑꯗꯨꯝ ꯇꯥꯕꯤꯌꯨ
ꯑꯗꯨꯒ ꯑꯩꯁꯦ ꯊꯕꯛ ꯑꯃꯁꯨ ꯀꯟꯅ ꯅꯝꯖꯔꯤꯕ ꯑꯗꯣ ꯋꯥꯔꯤ ꯃꯔꯛꯇ ꯁꯨꯝ ꯃꯔꯨꯞꯀꯤ ꯂꯥꯏ ꯌꯦꯛꯄꯗꯨ ꯅꯨꯡꯉꯥꯏꯅꯕ ꯋꯥꯔꯤ ꯋꯥꯇꯥꯏ ꯉꯥꯏꯍꯥꯛꯇ ꯇꯧꯖꯔꯛꯀꯦ ꯁꯨꯝ ꯇꯥꯕꯤꯌꯨ ꯅꯣꯛꯅꯤꯡꯕ ꯋꯥꯔꯤ ꯁꯨꯝ ꯈꯔ ꯂꯤꯖꯔꯛꯀꯦ ꯀꯅ ꯇꯥꯕꯗ ꯁꯨꯝ ꯑꯩꯅ ꯀ꯭ꯂꯥꯁ ꯀꯩꯅꯣ ꯀꯥꯖꯔꯛꯄ ꯃꯇꯝꯗ ꯀ꯭ꯂꯥꯁ ꯊ꯭ꯔꯤ ꯀꯥꯔꯛꯄ ꯃꯇꯝꯗ ꯑꯩꯒꯤ ꯃꯣꯔꯦꯟ ꯁꯥꯏꯟꯁ ꯀꯥꯛꯄ ꯑꯩꯈꯣꯏꯒꯤ ꯀꯥꯕꯨꯢꯒꯤ ꯑꯣꯖꯥ ꯁꯥꯔ ꯗꯦꯅꯤꯅ ꯍꯥꯏꯕꯀꯣ ꯂꯤꯕꯤꯔꯛꯄ ꯋꯥꯔꯤꯅꯤ ꯃꯇꯝꯗꯨꯗ ꯑꯩꯁꯦ ꯑꯉꯥꯡ ꯑꯣꯏꯖꯔꯒꯁꯨ ꯋꯥꯔꯤ ꯋꯥꯇꯥꯏ ꯇꯥꯕꯗ ꯃꯨꯟꯅ ꯇꯥꯔꯒ ꯁꯨꯝ ꯀꯥꯎꯊꯣꯛꯄ ꯉꯝꯗꯕ ꯃꯤꯉꯣꯟꯗ ꯂꯤ ꯂꯤꯗ ꯅꯣꯡꯉꯥꯟꯕ ꯉꯥꯝꯕꯗꯨꯕꯨ ꯑꯩꯒꯤ ꯀꯣꯛꯅꯤ ꯃꯇꯝ ꯑꯗꯨꯗ ꯑꯣꯖꯥꯅ ꯂꯤꯕꯤꯔꯝꯕꯗꯨ ꯑꯩ ꯍꯧꯃꯤꯟ ꯀꯥꯃꯤꯟꯅꯕ ꯀꯌꯥ ꯑꯃꯗꯤ ꯃꯗꯨꯗꯒꯤ ꯀꯥꯎꯔꯝꯃꯒꯅꯤ ꯉꯁꯤꯗꯦ ꯑꯩ ꯅꯌꯖ ꯆꯗ ꯁꯃ ꯃꯔꯔꯛ ꯀꯤ ꯊꯄꯛ ꯀ ꯈꯨꯊ ꯑꯩꯈꯣꯏꯒꯤ ꯃꯇꯦꯡ ꯄꯥꯡꯕ ꯑꯣꯏꯅ ꯄꯣꯊꯥꯅꯕ ꯁꯨꯝ ꯂꯤꯖꯔꯛꯀꯦ ꯑꯩꯅ ꯉꯥꯡꯕꯤꯔꯤꯁꯦ ꯐꯖꯅ ꯇꯥꯕꯤꯀꯣ
ꯎꯝ ꯇꯖꯩ ꯇꯖꯩ ꯃꯔꯨꯞ ꯃꯔꯛ ꯃꯔꯛꯇ ꯑꯗꯨꯃꯥꯏꯅ ꯁꯨꯝ ꯍꯥꯏꯕꯤꯔꯛꯑꯣ ꯃꯔꯝꯗꯤ ꯃꯔꯨꯞ ꯉꯥꯛꯇꯪ ꯉꯥꯡꯕꯗꯨ ꯎꯝ ꯍꯌꯦꯡ ꯈꯨꯗꯣꯡ ꯆꯥꯗꯕ ꯂꯥꯛꯄꯁꯦ ꯌꯥꯢ
ꯑ ꯀꯩꯝꯇ ꯈꯟꯕꯤꯒꯅꯣ ꯃꯔꯨꯞ ꯑꯩ ꯑꯗꯨꯛꯀꯤ ꯃꯇꯤꯛ ꯀꯣꯛꯂꯩꯕ ꯃꯤꯁꯛꯅꯤ ꯑꯩ ꯁꯖꯤꯛꯃꯨꯛꯀꯤ ꯆꯥ ꯗꯕꯅꯤꯅ ꯈꯔꯝ ꯑꯗꯨꯝ ꯁꯤꯡꯕꯅꯤ ꯑ ꯐꯔꯦ ꯃꯔꯨꯞ ꯑꯩ ꯍꯧꯖꯒꯦ ꯑꯍꯥꯟꯕꯁꯤꯗꯤ ꯈꯣꯏꯒꯤ ꯄꯥꯁꯇꯔ ꯑꯃꯒꯤ ꯋꯥꯔꯤ ꯇꯧꯖꯔꯛ ꯃꯔꯨꯞ ꯈꯪꯕꯤ ꯀꯣ ꯄꯥꯁꯇꯔ ꯈꯣꯏ ꯈ꯭ꯔꯤꯁꯇꯦꯟꯒꯤ ꯃꯥꯏꯕ ꯍꯥꯏꯇꯥꯔꯦ
ꯎꯝ ꯈꯪꯖꯩ ꯈꯪꯖꯩ ꯃꯔꯨꯞ ꯃꯈꯥ ꯇꯥꯕꯤꯌꯨ
ꯑꯥ ꯍꯧꯖꯤꯛ ꯑꯩꯒꯤ ꯄꯥꯁꯇꯔꯁꯤ ꯑ ꯁꯤꯒꯤ ꯋꯥꯔꯤꯁꯤ ꯅꯣꯛꯅꯤꯡꯕ ꯋꯥꯔꯤꯅꯤ ꯃꯍꯥꯛꯀꯤ ꯃꯃꯤꯡ ꯑꯗꯨ ꯑꯗꯥꯗꯤ ꯑꯩꯁꯨ ꯈꯪꯖꯗꯦ ꯑꯣꯖꯥꯅ ꯇꯝꯕꯤꯔꯝꯕꯗ ꯃꯃꯤꯡꯗ ꯍꯥꯏꯕꯤꯔꯝꯃꯤꯗꯨ ꯀꯥꯎꯖꯒ꯭ꯔꯦ ꯑꯁꯦꯡꯕ ꯊꯣꯛꯈꯤꯕ ꯋꯔꯤꯗ ꯁꯨꯝ ꯑ ꯂꯤꯅꯕꯅꯤ ꯄꯥꯁꯜ ꯑꯁꯤ ꯌꯥꯝꯅꯁꯨ ꯑꯩꯒꯤ ꯋꯥ ꯉꯥꯡꯕꯗ ꯑꯩꯒꯨꯝꯕꯅꯦ ꯍꯥꯏꯇꯥꯔꯦ ꯄꯣꯔꯣ ꯈꯗꯥꯥꯡꯖꯤ ꯌꯥꯝꯅ ꯑꯗꯨꯝ ꯂꯤꯡꯕ ꯉꯥꯡꯉꯤꯒꯩ ꯄꯦꯟꯕꯅ ꯅꯥꯏꯗꯕ ꯏꯁꯤꯡ ꯒ꯭ꯂꯥꯁ ꯑꯃ ꯊꯛꯈ꯭ꯔꯒꯗꯤ ꯄꯨꯡ ꯑꯃ ꯕꯥꯁꯟ ꯇꯧꯕꯗ ꯑꯈꯣꯏꯒꯤ ꯃꯇꯤꯟꯗꯤ ꯇꯥꯗꯕ ꯍꯥꯏꯇꯥꯔꯦ ꯈꯅꯥꯎ ꯀꯪꯗꯕ ꯃꯤꯁꯛꯅꯤ ꯑꯗꯨꯝ ꯃꯍꯥꯛꯅ ꯉꯥꯡꯕ ꯋꯥꯁꯤ ꯑꯗꯨꯛꯀꯤ ꯃꯇꯤꯛ ꯇꯥꯕ ꯅꯨꯡꯉꯥꯏꯕꯅ ꯃꯔꯝ ꯑꯣꯏꯔꯒ ꯄꯥꯁꯇꯔ ꯑꯁꯤ ꯅꯣꯡꯃ ꯈꯣꯏꯒꯤ ꯅꯤꯁꯥ ꯄꯨꯁꯥ ꯌꯥꯝꯅ ꯆꯥꯕ ꯈꯨꯡꯒꯪ ꯑꯃꯗ ꯃꯍꯥꯛ ꯑꯁꯤ ꯀꯧꯗꯨꯅ ꯍꯥꯏꯕꯗꯤ ꯃꯈꯣꯏꯒꯤ ꯈꯨꯟꯗꯨꯒꯤ ꯀ꯭ꯂꯕꯀꯤ ꯃꯦꯝꯕꯔ ꯍꯥꯏꯇꯥꯔꯦ ꯁꯦ ꯀꯦ ꯀꯩ ꯀꯦꯀꯩ ꯃꯌꯥꯝ ꯈꯟꯅꯔꯒ ꯑꯈꯣꯏꯒꯤ ꯈꯨꯟ ꯑꯁꯤ ꯍꯧꯖꯤꯛꯀꯤ ꯃꯇꯤꯡ ꯅꯤꯁ ꯄꯁꯥ ꯁꯤꯖꯤꯟꯅꯕ ꯅꯍꯥꯅ ꯄꯤꯛ ꯊꯜꯂꯦ ꯇꯨꯡꯒꯤ ꯌꯨꯝꯕꯤ ꯑꯣꯏꯒꯗꯕ ꯃꯈꯣꯏꯅ ꯍꯥꯏꯕ ꯊꯕꯛꯁꯤꯡ ꯑꯁꯤ ꯇꯧꯗꯨꯅ ꯂꯩꯔꯒꯗꯤ ꯑꯈꯣꯏ ꯂꯣꯏꯅ ꯃꯥꯡꯕ ꯇꯥꯔꯦ ꯍꯥꯏꯗꯨꯅ ꯑꯩꯈꯣꯏ ꯑꯦꯋꯥꯔꯅꯦꯁ ꯄ꯭ꯔꯣꯒ꯭ꯔꯥꯝ ꯑꯃ ꯁꯤꯟꯁꯤ ꯍꯥꯏꯕꯗ ꯈꯨꯟꯖꯥ ꯃꯌꯥꯝ ꯑꯃꯗꯤ ꯀ꯭ꯂꯞꯀꯤ ꯃꯦꯝꯕꯔ ꯀꯌꯥ ꯑꯗꯨ ꯌꯥꯅꯔꯦ ꯑꯥ ꯃꯔꯨꯞ ꯇꯥꯕꯤꯔꯤꯀꯣ ꯑꯩꯅ ꯉꯥꯡꯉꯤꯁꯦ
ꯎꯝ ꯇꯥꯖꯩ ꯇꯥꯖꯩ ꯃꯔꯨꯞ ꯃꯈꯥ ꯇꯥꯕꯤꯌꯨ
ꯑ ꯑꯗꯒꯤꯗꯤ ꯑꯩꯈꯣꯏꯒꯤ ꯁꯥꯏꯒꯤ ꯑꯩꯅ ꯁꯝꯖꯒꯤꯕ ꯄꯥꯁꯇꯔ ꯑꯣꯖꯥꯖꯦ ꯃꯁꯤ ꯀꯧꯔꯒ ꯋꯥ ꯉꯥꯡꯕ ꯃꯇꯝꯁꯤꯗ ꯃꯍꯥꯛꯁꯤ ꯃꯇꯝ ꯄꯨꯝꯅꯃꯛꯇ ꯄꯥꯁꯇꯔ ꯍꯥꯏꯕꯁꯤꯗꯤ ꯃꯈꯨꯠꯇ ꯈ꯭ꯔꯣꯁ ꯑꯃꯒ ꯕꯥꯏꯕꯜ ꯑꯃꯒ ꯄꯥꯏꯕ ꯑꯁꯤ ꯃꯍꯧꯁꯥꯅꯤ ꯋꯥ ꯉꯥꯡ ꯃꯇꯝꯗ ꯁꯨꯝꯅ ꯄꯥꯏꯔꯒ ꯆꯔꯁ ꯃꯅꯨꯡ ꯑꯁꯤꯗ ꯅꯥꯀꯟ ꯅꯥꯀꯟ ꯐꯝꯃꯜꯂꯦ ꯍꯥꯏꯔꯒ ꯈꯨꯟꯒꯤ ꯅꯍꯥ ꯑꯍꯜ ꯁꯨꯅ ꯇꯤꯜꯂꯕ ꯃꯇꯨꯡꯗ ꯃꯥꯅ ꯕꯥꯁꯣꯟ ꯇꯧꯔꯛꯏ ꯃꯗꯨꯗꯤ ꯑꯈꯣꯏꯒꯤ ꯅꯤꯁꯥ ꯄꯁꯥ ꯍꯥꯏꯕꯁꯤ ꯁꯩꯇꯥꯡꯒꯤ ꯊꯕꯛꯅꯤ ꯃꯁꯤ ꯆꯥꯕ ꯊꯛꯄ ꯁꯤꯖꯤꯟꯅꯕꯅ ꯑꯩꯈꯣꯏꯁꯤ ꯑ ꯖꯤꯁꯨ ꯈ꯭ꯔꯤꯁꯇꯒꯤ ꯃꯅꯥꯛꯇꯒꯤ ꯂꯥꯞꯅ ꯁꯨꯝ ꯆꯠꯈꯤꯕ ꯃꯔꯝ ꯑꯣꯏꯔꯒ ꯅꯣꯡꯃ ꯅꯣꯡꯃꯒꯤ ꯑꯈꯣꯏꯒꯤ ꯐꯠꯇꯕ ꯊꯧꯗꯣꯛ ꯀꯌꯥꯑꯝ ꯊꯣꯛꯂꯛꯏꯁꯤꯅꯤ ꯑꯗꯨꯅ
ꯅꯈꯣꯏ ꯅꯤꯁꯥ ꯄꯁꯥ ꯆꯥꯕ ꯌꯥꯗꯦ ꯃꯔꯨ ꯑꯣꯏꯅ ꯑꯈꯣꯏꯒꯤ ꯌꯨ ꯆꯨꯔꯨꯞ ꯈꯥꯏꯅꯤ ꯃꯔꯨ ꯑꯣꯏꯅ ꯃꯈꯣꯏꯁꯤꯡꯗꯒꯤ ꯇꯞꯅ ꯇꯞꯅ ꯍꯧꯒꯗꯕꯅꯤ ꯑꯗꯨꯅ ꯑꯍꯜ ꯑꯣꯏꯔꯕꯁꯨ ꯑꯉꯥꯡ ꯑꯣꯏꯔꯕꯁꯨ ꯅꯤꯁꯥ ꯄꯁꯥ ꯍꯥꯏꯕꯁꯤ ꯈꯨꯗꯤꯡꯃꯛ ꯌꯥꯔꯤꯉꯩ ꯆꯥꯕꯤꯒꯅꯨ ꯍꯥꯏꯗꯅ ꯐꯖ ꯐꯖꯔꯕ ꯄ꯭ꯔꯃꯥꯟ ꯄꯟꯊꯩ ꯀꯌꯥ ꯑꯃ ꯇꯧꯗꯨꯅ ꯃꯍꯥꯛꯅ ꯉꯥꯡꯊꯔꯛꯄ ꯃꯇꯝ ꯑꯁꯤꯗ ꯈꯨꯕꯥꯛꯁꯦ ꯑꯗꯨꯛꯀꯤ ꯃꯇꯤꯛ ꯐꯖꯅ ꯈꯨꯏ ꯑ ꯃꯔꯨꯞ ꯇꯥꯕꯤꯔꯤꯀꯣ
ꯇꯥꯖꯔꯤ ꯇꯥꯖꯔꯤ ꯑꯗꯨꯝ ꯂꯤꯕꯤꯔꯛꯑꯣ ꯑꯥ ꯃꯥꯌꯦꯛ ꯁꯦꯡꯅ ꯇꯥꯖꯔꯤ
ꯈꯨꯋꯥꯁꯦ ꯑꯗꯨꯛꯀꯤ ꯃꯇꯤꯛ ꯐꯖꯅ ꯈꯨꯕ ꯃꯍꯥꯛꯅ ꯑꯉꯥꯡꯕ ꯋꯥꯁꯤ ꯈꯣꯏꯊꯨꯝꯅꯕ ꯍꯥꯏꯇꯥꯔꯦ ꯑꯁꯨꯝꯅ ꯉꯥꯡꯂꯛꯄꯅ ꯕꯥꯁꯟ ꯑꯁꯤ ꯐꯖꯔꯛꯄ ꯃꯇꯝ ꯑꯗꯨꯗ ꯃꯈꯨꯠꯇ ꯄꯥꯏꯔꯤꯕ ꯍ ꯑꯁꯤ ꯇꯣꯞ ꯂꯥꯎꯅ ꯇꯥꯊꯣꯛꯈꯤꯕꯗꯒꯤ ꯃꯥꯅ ꯕꯥꯏꯕꯜ ꯑꯁꯤ ꯇꯥꯈ꯭ꯔꯅꯤ ꯍꯥꯏꯗꯨꯅ ꯃꯍꯥꯛꯅ ꯅꯣꯝꯊꯔꯒ ꯕꯥꯏꯕꯜ ꯑꯁꯤ ꯂꯧꯕ ꯃꯇꯝꯗ ꯃꯍꯥꯛꯀꯤ ꯑꯣꯏ ꯊꯥꯡꯕ ꯐꯨꯔꯤꯈꯥꯎꯗ ꯌꯥꯎꯔꯤꯕ ꯑꯩꯈꯣꯏ ꯈꯩꯅꯤ ꯀꯧꯇꯥ ꯑꯁꯤ ꯑꯣꯟꯊꯔꯛꯇꯨꯅ ꯆꯔꯁꯁꯤꯒꯤ ꯃꯌꯥꯏ ꯆꯠꯐꯝ ꯑꯁꯤꯗ ꯀ꯭ꯔꯣꯡ ꯀ꯭ꯔꯣꯡ ꯑꯣꯟꯗꯨꯅ ꯊꯣꯡꯖꯤꯟ ꯌꯧꯅ ꯆꯦꯟꯈꯤꯕꯅꯤ ꯃꯇꯝ ꯑꯁꯤꯗ ꯂꯩꯒ ꯉꯁꯥꯏꯒꯤ ꯅꯤꯁꯥ ꯄꯩꯁꯥ ꯆꯥꯕ ꯌꯥꯗꯦ ꯈꯩꯅꯤ ꯀ꯭ꯋꯥꯁꯨ ꯆꯨꯔꯨꯞ ꯊꯛꯄ ꯌꯥꯗꯦ ꯑꯗꯨ ꯇꯅ ꯍ ꯇꯥꯔꯝꯃꯤꯕ ꯑꯍꯜ ꯅꯍꯥ ꯈꯥꯏꯗꯅ ꯈꯩꯅꯤ ꯈꯧꯇꯅ ꯆꯦꯜꯂꯤꯕ ꯃꯥꯏꯀꯩꯗꯨꯗ ꯑꯩꯈꯣꯏ ꯇꯥꯏꯒꯣ ꯃꯔꯨꯞ
ꯎꯝ ꯇꯥꯖꯩ ꯇꯥꯖꯩ ꯃꯔꯨꯞ ꯃꯈꯥ ꯑꯗꯨꯝ ꯇꯥꯕꯤꯌꯨ
ꯌꯦꯡꯗꯨꯅ ꯑꯥ ꯌꯦꯡꯗꯨꯅ ꯌꯦꯡꯗꯨꯅ ꯑꯣꯟꯊꯣꯛꯑꯒ ꯄꯨꯂꯞ ꯆꯞ ꯆꯞ ꯂꯦꯞꯇꯨꯅ ꯂꯩꯅꯕꯅꯤ ꯃꯇꯝ ꯑꯗꯨꯗ ꯍꯥꯏꯐꯝ ꯇꯧꯐꯝ ꯈꯪꯗ꯭ꯔꯕ ꯑꯩꯈꯣꯏꯒꯤ ꯄꯥꯁꯇꯔ ꯑꯗꯨ ꯎꯄꯥꯏ ꯂꯩꯔꯛꯇꯗꯨꯅ ꯑꯁꯨꯝꯅ ꯍꯦꯛ ꯍꯥꯏꯗꯣꯔꯛꯄ ꯍꯥꯏ ꯍꯥꯏꯇꯥꯔꯦ ꯃꯌꯥꯝ ꯑꯩꯅ ꯈꯩꯅꯤ ꯆꯥꯕꯗꯤ ꯌꯥ ꯆꯤꯛꯄꯒꯤ ꯆꯥꯄꯅꯦ ꯐꯥꯒꯤ ꯇꯥꯊꯣꯔꯛꯄ ꯍꯥꯏꯇꯥꯔꯦꯀꯣ ꯑꯁꯤꯅꯤ ꯅꯣꯛꯅꯤꯡꯕ ꯋꯥꯔꯤ ꯍꯥꯏꯕꯨ
ꯌꯥꯝꯅ ꯅꯣꯛꯅꯤꯡꯕ ꯋꯥꯔꯤꯅꯤ ꯎꯝ
ꯀꯩꯒꯤꯅꯣꯗ ꯅꯤꯁꯥ ꯅꯨꯡꯁꯥ ꯆꯥꯛꯕ ꯁꯤꯒꯤ ꯃꯇꯥꯡꯁꯤꯗ ꯑꯩꯈꯣꯏ ꯄꯔꯥ ꯑꯃ ꯇꯝꯕꯤꯔꯝꯃꯤ ꯃꯗꯨꯗꯤ ꯑꯩ ꯏꯁꯥ ꯐꯠꯇꯅ ꯑꯩ ꯏꯁꯥꯅ ꯁꯦꯝꯗꯣꯛꯄ ꯉꯝꯗ꯭ꯔꯤꯉꯩꯗ ꯑꯩ ꯏꯁꯥ ꯃꯤ ꯑꯣꯏꯗ꯭ꯔꯤꯉꯩꯗ ꯃꯤꯉꯣꯟꯗ ꯄꯥꯎꯔꯧ ꯄꯥꯎꯇꯥꯛ ꯄꯤꯒꯅꯨ ꯁꯤꯅꯤ ꯑꯗꯨ ꯃꯔꯨꯞ ꯋꯥꯔꯤꯁꯤ ꯅꯨꯡꯉꯥꯏꯔꯤ ꯅꯥꯀꯟꯗ ꯃꯈꯣꯡ ꯑꯋꯥꯁꯨ ꯀꯌꯥ ꯑꯃ ꯇꯥꯔꯤ ꯐꯔꯦ ꯃꯔꯨꯞ ꯂꯣꯢꯔꯝꯗꯥꯏꯁꯤꯗ ꯃꯔꯨꯞꯀꯤ ꯃꯇꯦꯛ ꯀꯔꯤ ꯀꯔꯤ ꯍꯥꯏꯅꯤꯡꯕ
ꯃꯔꯨꯞ ꯌꯥꯝꯅ ꯅꯣꯛꯅꯤꯡꯕ ꯋꯥꯔꯤꯅꯤ ꯑꯗꯨꯗꯨ ꯂꯧ ꯎꯕꯗ ꯌꯥꯔꯣꯏꯗꯕꯅꯤꯅ ꯑꯩꯁꯨ ꯅꯣꯛꯆꯗꯕꯅꯤ ꯈꯪꯖꯕꯅꯤ ꯁꯨꯃꯥꯏꯅ ꯇꯧꯕꯅꯤ ꯑꯩꯒꯤ ꯑꯩꯈꯣꯏꯒꯤ ꯑꯩꯒꯤ ꯏꯕꯥꯏ ꯍꯥꯏꯕ ꯇꯥꯔꯦ ꯉꯁꯥꯏ ꯍꯥꯏꯐꯦꯠ ꯇꯧꯖꯈꯤꯕꯗꯣ ꯑꯗꯣ ꯃꯃꯥꯡꯗꯁꯨ ꯑꯩꯅ ꯁꯨꯝ ꯈꯥꯜꯂꯛ ꯍꯥꯏꯖꯤꯛ ꯋꯥꯈꯜꯁꯤꯗ ꯌꯥꯝ ꯀꯥ ꯍꯦꯟꯅ ꯈꯥꯟꯖꯤꯜꯂꯧꯕꯗꯤ ꯅꯠꯇꯦ ꯑꯗꯨꯕꯨ ꯃꯈꯣꯏꯒꯤ ꯏꯃꯥꯟꯅꯕ ꯑꯩꯈꯣꯏꯒꯤ ꯉꯁꯤꯒꯤ ꯃꯔꯝꯁꯤ ꯇꯥꯛꯄꯤꯔꯛꯄ ꯏꯃꯥꯟꯅꯕ ꯑꯃ ꯂꯩꯗꯅꯀꯣ ꯍꯥꯏ ꯏꯃꯥꯡꯂꯦꯃꯥꯡ
ꯑꯗꯨ ꯚꯣꯏꯁꯤ ꯑꯃꯨꯛ ꯃꯥꯅ ꯑꯃꯨꯛ ꯗꯦꯀꯔꯦꯁꯟ ꯇꯧ ꯂꯩꯔꯝꯗꯣꯢꯅꯦ ꯈꯪꯗꯦ ꯑꯗꯨ ꯃꯥꯒ ꯍꯥꯏꯐꯦꯠ ꯋꯥꯔꯤ ꯁꯥꯟꯅꯕꯒꯤ ꯃꯑꯣꯟꯗ ꯍꯧꯗꯣꯛꯁꯤꯔꯥ ꯑꯖꯨꯃꯥꯢꯅ ꯇꯧꯋꯦ
ꯀꯥꯏ ꯀꯥꯏꯗꯕ ꯍꯧꯗꯣꯔꯣꯏꯁꯤꯔꯥ ꯍꯥꯏ ꯍꯧꯗꯣꯔꯣꯏꯁꯤ ꯍꯥꯏꯔꯗꯤ ꯀꯩꯁꯨ ꯀꯥꯏꯗꯦ ꯃꯔꯨꯞꯀꯤꯅꯤ ꯃꯔꯨꯞꯀꯤ ꯃꯣꯠ ꯇꯥꯅꯤꯡꯕꯩ ꯋꯥꯅꯤꯀꯣ ꯍꯧꯗꯣꯛꯁꯤ ꯍꯧꯗꯣꯛꯑꯣꯏꯁꯤ ꯑꯗꯨꯝ ꯍꯥꯏꯕꯤꯔꯛꯎ
ꯑꯥ ꯀꯩꯁꯨ ꯀꯥꯏꯗꯦ ꯑꯗꯨꯕꯨ ꯑꯗꯨ ꯑꯍꯟꯒ ꯃꯥꯟꯅꯕꯤꯒꯅꯨ ꯌꯥꯔꯤꯕꯃꯈꯩ ꯑꯍꯜ ꯍꯥꯏꯕꯁꯤꯗꯤ ꯑꯩꯈꯣꯏꯗꯒꯤ ꯅꯨꯃꯤꯠ ꯊꯥ ꯎꯕ ꯍꯥꯟꯕꯅ ꯃꯔꯝ ꯑꯣꯏꯔꯒ ꯃꯈꯣꯏꯅ ꯐꯅ ꯄꯪꯉꯁꯨ ꯁꯤꯡꯉꯒꯁꯨ ꯃꯗꯨꯒ ꯃꯥꯟꯅꯔꯨ ꯃꯇꯝꯗ ꯑꯩꯈꯣꯏꯒꯤ ꯐꯖꯔꯕ ꯂꯝꯆꯠ ꯁꯥꯖꯠ ꯑꯁꯤ ꯃꯥꯡꯈꯤꯒꯅꯤ ꯑꯗꯨꯅ ꯌꯥꯔꯤꯃꯩ ꯑ ꯋꯥꯈꯜ ꯇꯥꯗꯕ ꯃꯤꯑꯣꯏꯁꯤꯡꯒꯗꯤ ꯆꯤꯟꯗ ꯄꯥꯎꯗꯅꯕꯒꯤ ꯃꯍꯨꯠꯇ ꯃꯈꯣꯏꯅ ꯉꯥꯡꯂꯤꯕꯁꯤꯡꯗꯨ ꯇꯥꯗ꯭ꯔꯕ ꯃꯔꯨꯞ
ꯇꯥꯏ ꯃꯔꯨꯞ ꯑꯩ ꯀꯔꯤꯝꯇ ꯍꯥꯏꯖꯒꯦ ꯃꯔꯨꯞꯀꯤ ꯋꯥꯈꯟꯗ ꯂꯥꯟꯜꯂꯦ ꯑꯩꯅ ꯍꯥꯏꯔꯕꯗꯤ ꯋꯥꯔꯤ ꯁꯥꯟꯅꯕꯒꯤ ꯃꯇꯥꯡꯁꯤ ꯑꯩꯒꯤ ꯏꯚꯥꯏ ꯑꯩꯅ ꯉꯁꯥꯏ ꯍꯥꯏꯖꯕꯗꯣ ꯃꯥꯁꯨ ꯁꯥꯍꯟꯅꯤꯡꯉꯦ ꯃꯊꯪꯒꯤꯗ ꯑꯃꯨꯛ ꯃꯈꯥ
ꯑꯣ ꯀꯩꯁꯨ ꯀꯥꯏꯗꯦ ꯑꯩꯅ ꯂꯥꯟꯅ ꯈꯟꯖ ꯑꯗꯣꯝꯒꯤ ꯏꯕꯥ ꯏꯃꯥ ꯃꯁꯤ ꯌꯥꯝꯃꯟꯈꯤꯕꯅ ꯃꯔꯝ ꯑꯣꯏ ꯑꯩꯒꯤ ꯀꯣꯛ ꯑꯁꯤ ꯀꯥꯏꯈꯤꯕꯅꯤ ꯂ ꯇꯣꯠꯅꯕ ꯃꯔꯝ ꯌꯥꯗꯕꯅꯤ ꯃꯔꯝ ꯑꯩꯀꯣ ꯀꯤꯝꯗꯤ ꯀꯟꯅ ꯊꯤꯟꯖꯤꯟꯅꯤꯡꯉꯕꯅꯤꯗꯤ ꯇꯣꯂꯁꯦ ꯑꯗꯨꯕꯨ
ꯑꯁꯥꯎꯕꯅ ꯃꯥꯡꯖꯕ ꯉꯥꯛꯇ ꯄꯨꯔꯛꯏ ꯑꯗꯨꯅ ꯀꯩꯅꯣꯅꯤ ꯃꯔꯨꯞ ꯑꯩꯒꯤ ꯕ꯭ꯂꯨꯇꯨꯠ ꯏꯁꯄꯤꯀꯔ ꯑꯁꯤꯖꯨ ꯑꯩ ꯇꯥꯔ ꯀꯥꯏꯕ ꯅꯠꯇꯦ ꯑꯩꯅ ꯂꯪꯕꯅꯤ ꯌꯥꯗ꯭ꯔꯒ ꯂꯩꯕꯅꯤ ꯀꯩꯁꯨ ꯀꯥꯏꯗꯦ ꯊꯝꯖꯔꯒꯦ ꯃꯔꯨꯞ
ꯎꯝ ꯀꯥꯏꯔꯣ ꯊꯝꯃꯣ